ꯍꯣꯏ ꯏꯇꯥꯎ ꯇꯥꯔꯕꯣ
ꯇꯥꯏ ꯇꯥꯏ
ꯍꯧꯖꯤꯛꯀꯥꯟꯁꯦ ꯑꯩꯗꯤ ꯏꯁꯥꯁꯦ ꯏꯌꯥꯡꯁꯨ ꯀꯪꯁꯤꯜꯂꯛꯑꯕ ꯀꯩꯝ ꯇꯧꯔꯅꯦ ꯑꯩꯁꯦ
ꯑꯃ ꯏꯕꯥꯅꯤ ꯑꯣꯟꯅꯁꯦ ꯍꯛꯆꯥꯡ
ꯑꯁ ꯅꯣꯏꯕꯁꯨ ꯇꯟꯕ ꯑꯩꯅ ꯇꯧꯔꯤꯁꯦ ꯑ ꯈꯛ ꯈꯥꯛ ꯌꯦꯟꯅꯔꯒ ꯁꯦꯞ ꯁꯦꯔꯐꯂꯥ ꯊꯝꯃꯒꯀꯣ ꯁꯤꯔꯞꯐꯂꯥ ꯊꯝꯃꯒ ꯈꯔ ꯈꯔ ꯍꯥꯞꯇꯣꯛꯑꯁꯤꯟ ꯑꯗꯨꯃꯥꯏꯅ ꯇꯧꯔꯗꯤ ꯌꯥꯏ ꯑꯥ ꯑꯩꯉꯣꯟꯗ ꯈꯔ ꯍꯥꯞꯆꯤꯟꯕ
ꯑ ꯅꯪꯉꯣꯟꯗ ꯈꯔ ꯍꯥꯞꯆꯤꯟꯟꯕ ꯑꯗꯨꯅꯤ ꯑꯩꯅ ꯑꯩ ꯈꯛ ꯈꯥꯏꯗꯣꯔꯛꯄꯗꯣ ꯃꯗꯥꯏꯒ ꯌꯥꯔꯝꯕꯗꯤ ꯅꯨꯡꯉꯥꯏꯔꯣꯏꯗ꯭ꯔꯣ
ꯅꯨꯡꯉꯥꯏꯗꯧꯅꯤꯅꯦ ꯑꯗꯨꯗꯣ ꯑꯗꯩ ꯕꯟꯗꯥꯡꯅ ꯊꯝꯕ ꯌꯥꯔꯗꯤꯀꯣ
ꯑꯧꯕꯟꯟ ꯕꯟꯙꯥꯟ ꯇ ꯚꯏ ꯕꯥꯥꯏ
ꯑꯥ ꯁꯤ ꯅꯪ ꯁꯤ ꯅꯧ ꯀꯥꯏꯅ
ꯃꯇꯣꯡꯁꯦ ꯕꯗꯥꯅ ꯊꯝ ꯌꯥꯔꯝꯃꯗꯤꯕ ꯍꯥꯏꯒꯨꯝꯅ
ꯑꯩꯈꯣꯏꯁꯨ ꯑꯩꯈꯣꯏꯁꯨ ꯀꯣ ꯀꯥꯟꯅꯕ ꯈꯔꯁꯨ ꯀꯥꯟꯅꯕ ꯐꯪꯕ ꯑꯗꯒꯤ
ꯑꯄꯥꯕ ꯃꯤꯅ ꯑꯄꯥꯕ ꯃꯤꯅ ꯕꯟꯗꯥꯟꯗꯣ ꯂꯩꯕ ꯌꯥꯕ ꯅꯠꯇ꯭ꯔꯥ
ꯑ ꯑꯩꯗꯤ ꯑꯩꯃꯨꯛ ꯗꯔꯀꯥꯔ ꯑꯣꯏꯁꯜꯂꯦ ꯍꯥꯏꯔꯁꯨ ꯑꯃꯛ ꯂꯧꯔꯁꯨ ꯍꯟꯇꯣꯛꯑꯁꯨ ꯌꯥꯕ ꯑꯃꯨꯛ ꯀꯥꯟꯖꯨ ꯀꯥꯟꯅ ꯍꯧꯕ ꯑꯗꯨꯗꯤ
ꯌꯥꯏꯅꯦ ꯁꯤ ꯁꯤ ꯀꯣꯛꯁꯦ ꯌꯥꯏꯅꯦ ꯑꯁ ꯍꯌꯦꯡꯋꯥꯏ ꯑꯩ ꯄꯨꯊꯣꯛꯄ ꯉꯝꯕ꯭ꯔꯥ ꯌꯦꯡꯒꯦ
ꯑꯗꯥꯏꯅꯥ ꯑꯗꯨ ꯆꯕ ꯄꯤꯥꯁꯥ ꯆꯠꯄ ꯑꯗꯨꯅ ꯍꯦꯟꯖꯜꯂꯛꯇꯣꯏꯔꯥ ꯍꯪꯗꯣꯏꯅꯦ ꯍꯝꯕꯗ ꯑꯧ
ꯑꯅꯣꯕ ꯕꯥꯟꯗꯟ ꯊꯝꯖꯤꯂꯝꯃꯒ ꯂꯧꯕ ꯂꯛꯈꯤꯗ꯭ꯔꯦꯅ
ꯑꯥ ꯕꯦꯔꯥ ꯀꯥꯅꯤ ꯊꯝꯐꯝ ꯂꯩꯇꯗꯅꯀꯣ ꯎꯝ ꯊꯝꯐꯝꯒ ꯈꯔꯒ ꯍꯥꯏꯗꯤ ꯄꯩꯁꯥꯁꯦ ꯈꯔ ꯀꯣꯝꯃꯤ ꯈꯔ ꯂꯧꯁꯤꯜꯂꯨ ꯌꯥꯅ ꯂꯧꯁꯤꯜꯂꯒ ꯗꯁꯥ ꯇꯥꯕꯁꯨ ꯌꯥꯎꯗꯣꯏꯅꯤ
ꯑꯗꯨ ꯍꯥꯏꯔꯒ ꯏꯇꯥꯎ ꯑꯩ ꯋꯥꯔꯤ ꯑꯃ ꯁꯥ ꯁꯥꯅꯤꯡꯉꯦ ꯍꯥꯏꯕꯗꯤ ꯑꯃ ꯎꯝ ꯍꯧꯖꯤꯛꯀꯥꯟꯁꯦ ꯍꯧꯖꯤꯛꯀꯤ ꯑꯩꯈꯣꯏꯒꯤ ꯖꯦꯅꯦꯔꯦꯁꯟꯁꯦ ꯀꯌꯥꯝ ꯀꯨꯏꯅ ꯄꯨꯟꯁꯤꯗꯧ ꯃꯥꯜꯂꯤ ꯀꯌꯥꯝ ꯁꯥꯡꯅ
ꯑꯩꯈꯣꯏꯁꯦ ꯁꯨꯝ ꯆꯥꯎꯔꯥꯛꯅ ꯄꯥꯝꯕꯁꯦ ꯁꯤꯛꯁꯇꯤ ꯈꯔ ꯍꯦꯜꯂꯗꯤ ꯏꯌꯥ ꯌꯥꯔꯛꯄ
ꯑꯗꯨꯅꯤꯀꯣ ꯁꯚꯦꯟꯇꯤ ꯑꯩꯠꯇꯤꯒꯁꯤꯗꯤ ꯈꯔ ꯋꯥꯗꯧ ꯃꯥꯜꯂꯤꯀꯣ ꯌꯧꯕ
ꯑꯋꯥꯗꯧ ꯃꯥꯟꯖꯜꯂꯛꯑꯦ ꯈꯦꯠꯅꯔꯦꯕ ꯌꯥꯝꯅ ꯏꯁꯥꯁꯦ ꯑꯩꯈꯣꯏꯒꯤ ꯆꯍꯤ ꯑꯃꯅꯦ ꯃꯇꯥꯡꯁꯤꯗ ꯇꯧꯔꯤꯁꯦ ꯆꯥꯟꯅꯗꯦꯕ
ꯃꯥꯅꯤ ꯍꯥꯏꯕꯗꯤ ꯑꯩꯈꯣꯏꯒꯤ ꯑꯕꯣꯛꯈꯣꯏ ꯃꯇꯝꯗꯗꯤ ꯆꯤꯟꯖꯥꯛ ꯑꯣꯏꯒꯩ ꯌꯥꯝ ꯐꯔꯝꯕꯅꯦ ꯑꯩꯈꯣꯏꯗꯤ ꯑꯃꯨꯛ ꯌꯥꯗꯦꯗꯅ
ꯑꯥ ꯑꯩꯈꯣꯏ ꯑꯕꯣꯛ ꯑ ꯑꯃꯁꯨ ꯂꯩꯔꯤꯌꯦ ꯑꯩꯈꯣꯏꯒ ꯍꯦꯛ ꯑꯕꯣꯛꯀꯤ ꯅꯠꯇꯕ ꯌꯨꯝꯊꯪꯅꯕ ꯑꯕ ꯍꯥꯏꯗꯥꯏ ꯆꯥꯝꯃꯒ ꯇꯔꯥꯇꯔꯨꯛ ꯁꯨꯔꯛꯦꯅꯦ ꯆꯍꯤꯁꯦ ꯀꯜꯂꯤ ꯀꯃꯥꯏꯅ ꯇꯧꯕꯅꯣ ꯈꯪꯗꯤ ꯎꯝ ꯕꯨꯗꯤ ꯑꯣꯏꯔꯝꯃꯅꯤ ꯑꯥ ꯁꯨꯝ ꯀꯅꯣꯗꯨꯒ ꯀꯩꯀꯩ ꯎꯗꯤ ꯎꯔꯝꯃꯅꯤ ꯁꯣꯏꯗꯅ ꯕꯖꯥꯔꯗ ꯀꯩꯗ ꯈꯝ ꯆꯤꯟꯖꯥꯛ ꯐꯕꯒꯤ ꯋꯥꯁꯨ ꯅꯠꯇꯦ ꯃꯁꯦ ꯀꯃꯥꯏꯅ ꯇꯧꯔꯤꯅꯣꯅꯦ ꯄꯥꯁꯨ ꯄꯥꯊꯔꯛ ꯄꯥꯏ ꯃꯁꯜ ꯀꯩ ꯀꯩꯥ ꯑꯃꯇꯥ ꯐꯥꯎꯗ꯭ꯔꯥ ꯈꯪꯗꯦ ꯈꯪꯗꯣꯏꯅꯦ ꯑꯩꯅ ꯍꯥꯏꯔꯛꯑꯒꯗꯤ ꯈꯪꯗꯣꯏꯅꯦꯕ ꯎꯔꯝꯝꯕꯗꯨꯅꯦꯕ ꯀꯩꯀꯩꯗ ꯑꯗꯨꯗꯨꯅꯤ ꯈꯜꯂꯤꯗꯣ ꯁꯨꯝ ꯏꯇꯥꯎꯅ ꯅꯤꯡꯁꯤꯡꯕ ꯃꯥꯟꯕ ꯌꯥꯎꯔꯒꯗꯤꯀꯣ ꯑꯗꯨꯗ ꯑꯣꯏꯗꯣꯏꯅꯦꯕ ꯑꯗꯨꯏ ꯑꯕꯣꯛꯇ ꯑꯣꯏꯗꯣꯏꯅꯦꯕ ꯑꯗꯣ ꯀꯃꯥꯏꯅ ꯇꯧꯕꯅꯣ ꯈꯪꯗꯦ ꯑꯩꯁꯦ
ꯎꯝ
ꯆꯠꯂꯤ ꯍꯧꯖꯤꯛꯁꯨ ꯑꯗꯨꯨꯝ ꯆꯠꯂꯤ ꯃꯈꯣꯡꯅ ꯆꯠꯂꯤ ꯃꯌꯨꯝꯅꯗꯤ ꯄꯣꯊꯥꯔꯣ ꯍꯥꯏꯀꯣ ꯑꯗꯣ ꯄꯣꯊꯥꯗꯦ ꯑꯗꯣ
ꯏꯟꯗꯤꯌꯥ ꯖꯥꯅꯤꯅꯦ ꯑꯩꯈꯣꯏ ꯏꯁꯥꯒꯤ ꯑꯕꯣꯛꯁꯨ ꯅꯥꯏꯟꯇꯤ ꯁꯨꯔꯦꯗ
ꯑꯣ ꯑꯩꯈꯣꯏꯒꯤ ꯑꯕꯣꯛꯁꯤꯅ ꯑꯩꯠꯇꯤꯒ ꯈꯔ ꯍꯦꯜꯂꯕ꯭ꯔꯥ ꯑꯗꯨꯃꯥꯏꯅ ꯈꯔ ꯍꯦꯜꯂꯝꯕ
ꯎꯝ ꯑꯗꯨꯗꯥꯏ ꯑꯗꯨꯝ ꯂꯣꯏꯅ ꯂꯧꯔꯝꯃꯣꯏꯅꯤ
ꯑꯗꯣ ꯑꯩꯈꯣꯏꯗꯤ ꯏꯌꯥ ꯌꯥꯗ꯭ꯔꯅ ꯍꯪꯗꯦ ꯌꯥꯗ꯭ꯔꯦ ꯈꯔ ꯋꯥꯥꯛꯀꯤꯡ ꯆꯦꯟꯕ ꯍꯧꯔꯗ꯭ꯔ ꯈꯪꯗꯦꯗ ꯑꯩꯁꯨ ꯑꯗ‌ꯣ ꯆꯥꯅ ꯊꯛꯅꯕ ꯍꯋꯥ ꯅꯨꯡꯁꯤꯠꯁꯤꯁꯨ ꯏꯐ ꯐꯠꯇ꯭ꯔꯦꯅꯤ
ꯋꯥꯋꯥꯛꯀꯤꯡ ꯆꯦꯜꯂꯒ ꯏꯁꯥ ꯐꯠꯇꯕꯤꯗ ꯍꯜꯂꯛꯄꯗꯣ ꯑꯃꯨꯛ
ꯑꯣ ꯄꯥꯔꯇꯤ ꯆꯠ
ꯅꯠꯇꯦ ꯍꯛꯆꯥꯡ ꯐꯅꯕꯅꯦꯅ ꯋꯥꯛꯀꯤꯡ ꯆ‌ꯦꯜꯂꯒ ꯍꯛꯆꯥꯡ ꯐꯠꯇꯅ ꯍꯜꯂꯛꯄꯗꯣ
ꯑꯥ
ꯃꯩꯈꯨ ꯃꯩꯈꯨ ꯃꯌꯥꯝꯗꯣ ꯀꯥꯝꯁꯤꯜꯂꯨꯔꯦꯅ
ꯑ ꯋꯥꯀꯤꯡ ꯆꯦꯜꯂꯒ ꯍꯛꯆꯥꯡ ꯐꯠꯅꯕꯅ ꯆꯦꯜꯂꯨꯔꯦ
ꯌꯥꯝ ꯆꯒꯠꯅꯅꯤ ꯑꯗꯨꯗꯤ
ꯍꯔꯒꯜ ꯂꯥꯛꯇꯅꯦꯅ
ꯍ
ꯑꯗ ꯑꯩꯁꯦ ꯅꯥꯗꯅꯕ ꯍꯛꯆꯥꯡ ꯆꯥꯕ ꯊꯛꯄꯁꯦ ꯃꯇꯝ ꯆꯥꯅ ꯆꯥꯗꯅ ꯊꯛꯇꯅ ꯑꯦꯛꯁꯔꯁꯥꯏꯁ ꯇꯧꯗꯅ ꯇꯧꯒꯦꯗꯤ ꯈꯟꯖꯕꯅꯦ ꯑꯩꯁꯦ
ꯎꯝ
ꯑꯗ ꯏꯃꯥꯟꯅꯕ ꯗꯣꯛꯇꯔ ꯇꯝꯕ ꯈꯔ ꯂꯩꯌꯦ
ꯎꯝ
ꯃꯣꯏꯅ ꯋꯥꯏꯅ ꯂꯥꯏꯔꯤꯛ ꯂꯥꯏꯁꯨ ꯄꯥꯗꯅ ꯎꯝ ꯗꯣꯛꯇꯔ ꯇꯝꯃꯤꯗꯣ ꯑꯩꯅꯅꯥꯗ꯭ꯔꯗꯤ ꯃꯣꯏꯦ ꯀꯃꯥꯏ ꯇꯧꯗꯅꯣ ꯈꯟꯕꯤꯕꯗ ꯈꯗꯅꯁꯨ ꯅꯥꯗ꯭ꯔꯦ
ꯃꯥꯅꯤꯅꯦ ꯑꯗꯨꯁꯨ ꯆꯨꯝꯃꯤ
ꯎꯝ ꯍꯥꯏꯗꯤ ꯑꯍꯤꯡ ꯇꯨꯝꯕ ꯆꯥꯕ ꯈꯪꯗꯩ ꯂꯥꯏꯔꯤꯛ ꯄꯥꯖꯩꯅꯤꯗꯣ ꯗꯣꯛꯇꯔ ꯑꯣꯏꯔꯒ ꯂꯥꯏꯌꯦꯡꯗꯣꯏꯅꯦ ꯑꯗꯨꯅ ꯑ ꯑꯩꯈꯣꯏ ꯂꯣꯏ ꯏꯁꯥꯐꯗ‌ꯣꯛꯈꯔꯗꯤ ꯀꯩꯗꯧꯗꯣꯏꯅ‌ꯣ ꯃꯣꯏꯗꯣ
ꯇꯨꯝꯃꯦ-ꯇꯨꯝꯃꯦ
ꯈꯔꯁꯨ ꯈꯟꯗ ꯌꯥꯗꯦ ꯃꯣꯏꯁꯨ ꯑꯗꯨꯁꯨ ꯍꯥꯏꯅꯤꯡꯉꯤꯅꯤꯅꯦ ꯑꯩ ꯉꯥꯎꯁꯤꯟꯅꯕꯁꯦ ꯈꯔꯁꯨ ꯉꯥꯎꯁꯤꯟꯅꯒꯗꯕꯅꯤꯅ ꯄꯨꯂꯤꯁ ꯀꯩꯗꯧꯗꯣꯏꯅꯣꯕ ꯉꯥꯎꯁꯤꯟꯅꯗ꯭ꯔꯗꯤ
ꯎꯝ
ꯑꯗꯨꯃꯥꯏꯅ ꯍꯥꯏꯅꯤꯡꯉꯦ ꯍꯥꯏꯗꯤ ꯈꯔꯗ
ꯑꯩꯈꯣꯏꯗꯤ ꯀꯌꯥꯝ ꯉꯥꯎꯁꯜꯂꯛꯇꯦ
ꯑꯩꯁꯨ ꯒ꯭ꯌꯥꯟ ꯌꯥꯝ ꯇꯥꯏꯗ ꯑꯗꯨꯏꯗꯤ
ꯏꯁꯥꯅꯒ ꯍꯥꯏꯖꯜꯂꯦ ꯏꯁꯥꯅꯒ ꯍꯥꯏꯖꯕꯗꯣ
ꯑꯁ ꯃꯤꯅꯗꯤ ꯍꯥꯏꯖꯦ ꯍꯥꯏꯕꯤꯔꯛꯇꯅ
ꯑꯗꯨ ꯏꯁꯥꯅ‌ ꯑꯣꯏꯅ ꯍꯥꯏꯖꯔꯦꯕ ꯒ꯭ꯌꯥꯟ ꯌꯥꯝ ꯇꯥꯏꯌꯦꯁꯦ
ꯑꯦ ꯃꯤꯅ ꯃꯤꯅꯁꯨ ꯍꯥꯏꯕꯤꯗꯦ ꯏꯁꯥꯅꯁꯨ ꯍꯥꯏꯗ꯭ꯔꯗꯤ ꯀꯅꯥꯅ ꯈꯪꯗꯣꯔꯤꯒꯦ ꯑꯩ ꯒꯥꯏꯟ
ꯑꯗꯨꯅ ꯏꯁꯥꯗ ꯍꯥꯏꯖꯕꯅ ꯐꯔꯦ ꯑꯩ ꯒ꯭ꯌꯥꯟ ꯇꯥꯕ ꯃꯤꯅꯦꯅ
ꯍꯥꯏꯗꯤ ꯃꯣꯏꯁꯨ ꯑꯗꯨꯝ ꯏꯀꯥꯏꯕ ꯖꯥꯠꯅꯤꯗ
ꯍ
ꯍꯩꯗꯣꯛꯄꯗꯣ
ꯑ
ꯎꯝ ꯑꯗꯨ ꯁꯨꯝ ꯏꯀꯥꯏ ꯂꯣꯏ ꯂꯩꯔꯗꯤ ꯀꯃꯥꯏꯅ ꯇꯧꯅꯤ
ꯅꯣꯏ ꯍꯦꯟꯖꯥꯡ ꯊꯣꯡꯈꯤꯕꯗꯣ ꯅꯪ ꯊꯣꯡꯖꯩꯔꯣ ꯀꯅꯥꯅ ꯊꯣꯡ‌ ꯏꯅꯣ
ꯑꯩꯈꯣꯏ ꯃꯥꯅ ꯊꯣꯡꯕꯅꯤ
ꯑꯣ ꯅꯪ ꯅꯣꯡ ꯐꯥꯇꯣꯛꯀ ꯊꯣꯡꯕꯤꯗ꯭ꯔꯣ ꯍꯥꯏꯁꯦ
ꯑꯩ ꯅꯣꯡ ꯐꯥꯗꯣꯛꯒꯦ ꯊꯣꯡꯒꯦ ꯈꯟꯕꯅꯤ ꯏꯆꯟ ꯅꯨꯄꯤ ꯃꯨꯛ ꯂꯩꯕꯅꯤ ꯃꯕꯥꯅꯤꯅ ꯊꯣꯡꯖꯟꯈꯤ
ꯑꯁ ꯅꯪꯅ ꯊꯣꯡꯉꯦ ꯈꯟꯕꯁ‌ꯦ ꯏꯆꯟꯅꯨꯄꯤꯅ ꯍ‌ꯦꯛꯇ ꯊꯣꯡꯗꯣꯛꯈꯤꯕ
ꯑꯧ ꯌꯥꯗꯦ ꯃꯣꯏꯁꯦ ꯊꯕꯛꯀ ꯁꯨꯍꯅꯤꯡꯗꯕꯖꯥꯠꯅꯤꯗ ꯑꯩꯁꯦ
ꯑꯧ ꯃꯌꯥꯝꯕ ꯊꯕꯛ ꯁꯨꯍꯟꯅꯤꯡꯗꯕ ꯖꯥꯠꯅ‌ꯦ ꯃꯣꯏꯅ
ꯎ ꯅꯠꯇ꯭ꯔꯒ ꯍꯥꯎꯔꯣꯏ ꯈꯟꯕꯩꯔꯗꯤ ꯈꯪꯗ꯭ꯔꯦ
ꯑꯦ ꯑꯗꯨ
ꯑꯩ ꯃꯥꯡꯉꯤꯗꯅ ꯆꯥꯕ ꯌꯥꯗ꯭ꯔꯗꯤ
ꯑꯧ ꯍꯣꯏ ꯀꯩꯀꯥꯟꯗꯅꯣ ꯀꯥꯏꯅꯀꯣ ꯃꯥꯅ ꯊꯣꯡꯕꯕꯨꯅ ꯑꯩꯈꯣꯏꯅ ꯊꯣꯡꯈꯤꯕꯅ ꯐꯩ ꯀꯥꯏ ꯈꯜꯂꯒ ꯊꯣꯡꯍꯟꯈꯤꯗꯕ ꯑꯣꯏꯔꯝꯕꯁꯦ ꯆꯨꯝꯃꯦ ꯅꯪ ꯋꯥꯍꯟꯅꯤꯡꯗꯕꯩ ꯅꯠꯂꯝꯗ꯭ꯔꯦ
ꯑꯗꯨ ꯑꯣꯏꯔꯝꯗꯣꯏꯅꯤ
ꯑꯩ ꯍꯧꯖꯤꯛ ꯆꯥ ꯆꯥ ꯊꯛꯄ ꯂꯦꯞꯈ꯭ꯔꯤꯁꯦ ꯑꯗꯨꯒꯤꯅꯦ ꯊꯥꯏꯅ ꯑꯩꯅ ꯆꯥ ꯈꯔ ꯍꯥꯎꯅ ꯂꯣꯟꯈꯤꯕꯗꯒꯤ ꯃꯤ ꯈꯨꯗꯤꯡꯃꯛ ꯆꯥ ꯂꯣꯏꯂꯣ ꯂꯣꯜꯂꯣ ꯍꯥꯏꯒꯠꯂꯛꯄ
ꯑꯣ
ꯑꯧꯗꯩꯗꯤ ꯑꯩ ꯑꯣꯏꯅ ꯊꯛꯇ꯭ꯔꯦ ꯍꯥꯏꯖꯟꯕꯤꯅꯦꯕ ꯑꯩꯗꯤ
ꯑꯥꯎ
ꯑꯩ ꯊꯛꯇꯦ ꯍꯥꯏꯔꯗꯤ ꯃꯣꯏꯖꯨ ꯀꯔꯤꯝ ꯍꯥꯏ ꯉꯝꯗ꯭ꯔꯦꯗꯅ
ꯎꯝ ꯑꯗꯣ ꯑꯩꯁꯨ ꯍꯥꯏꯕꯅꯦꯕ ꯏꯃꯥꯟꯅꯕ ꯁꯨꯝ ꯄꯨꯟꯕ ꯈꯣꯠꯄ ꯇꯧꯕꯁꯤꯗ ꯄꯨꯟꯖꯤ ꯑꯗꯨ ꯀꯣꯏꯕ ꯆꯠꯍꯧꯁꯤ ꯑꯩꯈꯣꯏ ꯃꯌꯥꯝ ꯀꯩꯅꯣꯝ ꯀꯩꯅꯣꯝ ꯇꯧꯁꯤ ꯆꯥꯖꯤ ꯊꯛꯁꯤ ꯍꯥꯏꯕꯅꯦ ꯑꯩꯅ ꯑꯩ ꯑꯩ ꯆꯥ ꯊꯛꯇ꯭ꯔꯦ ꯍꯥꯏꯕꯅꯦꯕ
ꯎꯝ
ꯑꯁ ꯚꯥꯏ ꯅꯪ ꯑꯗꯨ ꯇꯧꯗ꯭ꯔꯁꯨ ꯑꯗꯨꯝ ꯂꯥꯛꯑꯣ ꯄꯩꯁꯥ ꯈꯥꯏꯌꯨ ꯍꯥꯏꯔꯛꯄꯤꯅꯦ
ꯑꯁ ꯑꯗꯨꯗꯩꯗꯤ ꯑꯩ ꯆꯥꯕꯅ ꯐꯔꯅꯤ ꯈꯜꯂꯑꯕ ꯍꯥꯏꯁꯦ ꯚꯥꯏ ꯐꯥꯒꯤ ꯇꯧꯕꯅꯤ ꯍꯥꯏꯖꯜꯂꯦ ꯑꯗꯨꯝ ꯅꯣꯏ ꯅꯣꯏ ꯃꯑꯣꯡ ꯌꯦꯡꯒꯦ ꯇꯧꯕꯅꯤ ꯍꯥꯏꯖꯜꯂꯦ
ꯃꯥꯅꯦ
ꯑꯗꯨꯃꯥꯏ ꯇꯧꯗꯅ ꯑꯩꯁꯦ ꯂꯦꯞꯇꯕꯅꯤꯗꯗꯨꯝ ꯏꯃꯥꯟꯅꯕꯒꯩꯁꯦ ꯁꯤꯡꯉꯤꯅꯤ ꯌꯥꯗ‌ꯦꯅ‌ꯦ ꯑꯩꯅ ꯈꯔꯤ ꯍꯦꯟꯒꯦ ꯇꯕꯗꯦ ꯃꯣꯏꯗ ꯍꯦꯟꯗꯣꯛꯈꯤꯕ ꯀꯃꯥꯏ ꯇꯧꯏꯅꯣ ꯈꯪꯗꯦ ꯀꯩ ꯀꯩꯕꯨ ꯆꯥꯕꯅꯣ ꯈꯪꯗꯦ
ꯄꯩꯁꯥ ꯂꯩꯇ꯭ꯔꯥꯁꯨ
ꯑꯧ ꯑꯧ ꯑꯁ ꯑꯗꯨꯅꯦ ꯃꯣꯏ ꯍꯥꯏꯁꯦ ꯄꯩꯁꯥꯗꯤ ꯑꯗꯨꯝ ꯈꯥꯏꯌꯨ ꯁꯤꯅꯤ ꯂꯥꯛꯇꯔꯥꯁꯨꯨ ꯌꯥꯏꯁꯨꯨ ꯍꯥꯏ ꯑꯥ ꯊꯕꯛꯆꯤꯜꯂꯁꯨ ꯑꯗꯨꯝ ꯂꯥꯛꯇ꯭ꯔꯁꯨ ꯌꯥꯏꯗ ꯁꯤꯅꯤ ꯍꯥꯏꯁꯦ ꯃꯣꯏ ꯍꯥꯏꯁꯦ ꯈꯥꯏꯗꯪ ꯈꯥꯏꯔꯝꯃꯨ ꯁꯤꯅꯤ
ꯂꯥꯛꯇ꯭ꯔꯥꯁꯨ ꯌꯥꯏꯌꯦ ꯄꯩꯁꯥ ꯈꯥꯏꯔꯝꯃꯣꯕ ꯍꯥꯎꯇꯔꯦꯍꯦ ꯚꯥꯏ ꯅꯪ ꯂꯥꯛꯀꯅꯣ ꯂꯨꯄꯥ ꯆꯧꯉꯥ ꯊꯥꯔꯛꯑꯣ ꯁꯤꯅꯦꯕ ꯃꯣꯏ ꯍꯥꯏꯁꯦ
ꯑ ꯑꯩꯅ ꯊꯕꯛꯁꯤ ꯂꯩ ꯍꯥꯏꯕ
ꯑꯥ
ꯑꯩ ꯊꯕꯛ ꯂꯩ ꯑꯩ ꯉꯁꯤ ꯂꯥꯛꯄ ꯐꯔ ꯇꯥꯗꯧ ꯃꯥꯜꯂꯦ ꯍꯥꯏꯕ ꯂꯥꯛꯇ꯭ꯔꯁꯨ ꯌꯥꯏꯌꯦ ꯄꯩꯁꯥꯗꯨꯗꯪ ꯈꯥꯏꯔꯛꯑꯣꯌꯦ
ꯈꯔꯥꯗꯤ ꯍꯥꯎꯇ꯭ꯔꯦꯍꯦ
ꯅꯪ ꯊꯕꯛꯇꯣ ꯑꯗꯨꯝ ꯐꯖꯅ ꯒ꯭ꯌꯥꯟ ꯇꯥꯥꯅꯥꯊꯣꯛꯑꯣ ꯁꯣꯝꯗꯃꯨꯛ ꯀꯣꯏꯆꯦꯟ ꯆꯦꯟꯅꯔꯗꯤ ꯅꯪ ꯊꯕꯛꯇꯣ ꯆꯠꯐꯝ ꯈꯪꯉꯔꯣꯏ ꯋꯥꯔꯅꯤ
ꯑꯗꯨꯕꯨ ꯄꯩꯁꯥꯗꯤ ꯊꯥꯕꯤꯔꯛꯑꯣꯁꯤꯅꯦꯕ
ꯑꯧ ꯍꯥꯏꯗꯤ ꯑꯩ ꯌꯥꯎꯗꯕ ꯅꯨꯡꯉꯥꯏꯇꯦ ꯁꯤꯅꯤ ꯗ ꯃꯣꯏ ꯍꯥꯏꯁꯦ ꯑꯁꯨꯛ ꯀꯨꯏꯅ ꯂꯨ ꯇꯤꯟꯅꯔꯛꯑꯒ ꯑꯩ ꯌꯥꯎꯗꯕꯗꯤ ꯅꯨꯡꯉꯥꯏꯇꯦ ꯁꯤꯅꯤ ꯃꯤꯡꯗꯪꯗꯤ ꯄꯥꯜꯂꯝꯃꯣꯏꯁꯤꯅꯤꯗ ꯃꯣꯏ ꯍꯥꯏꯁꯦ
ꯃꯥꯅꯤ ꯃꯥꯅꯤ
ꯃꯣꯏꯗꯖꯨ ꯅꯨꯡꯉꯥꯏꯖꯗꯦ ꯍꯥꯏꯕ
ꯃꯇꯨꯡ ꯃꯅꯥꯎ ꯑꯩꯁꯨ ꯇꯧꯇꯥꯔꯦ ꯏꯃꯥꯟꯅꯕꯗ ꯑꯗꯥꯏꯅ ꯑꯃ ꯄꯥꯛ ꯌꯥꯝ ꯄꯥꯛ ꯂꯥꯛꯀꯟꯗꯕꯤ ꯑꯃ ꯂꯩꯔꯤꯌꯦ ꯑꯗꯨꯗ ꯇꯧꯒꯦ
ꯑꯥꯎ ꯁꯨꯝ ꯃꯤꯗꯣ ꯁꯨꯔ ꯄꯨꯟꯕꯅ ꯐꯩꯗꯅ ꯑꯗꯨꯏ ꯋꯥꯅꯤꯗ ꯑꯩꯈꯣꯏꯗꯤ ꯌꯥꯎꯖꯦ ꯍꯥꯏꯕꯅꯤ ꯃꯥꯅ ꯂꯥꯛ ꯃꯥꯅ ꯊꯕꯛ ꯆꯤꯜꯂꯦ ꯍꯥꯏꯖꯕꯅꯤ ꯑꯗꯨꯅ ꯃꯤ ꯊꯕꯛꯇꯣ ꯇꯧꯅꯨꯁꯨ ꯀꯃꯥꯏꯅ ꯍꯥꯏꯔꯨꯅꯤ ꯑꯩꯈꯣꯏꯗꯤ
ꯃꯥꯅꯦ
ꯑꯗꯨꯅ ꯑꯩꯈꯣꯏꯗꯤ ꯌꯥꯎꯍꯟꯅꯤꯡꯕꯒꯤ ꯑꯗꯨ ꯌꯥꯎꯍꯟꯕꯗꯣ ꯑꯗꯨ ꯈꯛꯇꯅꯤ ꯇꯧꯗꯣꯏꯁꯦ ꯑꯗꯣ ꯏꯃꯥꯟꯅꯕ ꯑꯃꯒ ꯂꯩꯔꯤꯌꯦ
ꯑꯥ
ꯃꯥ ꯇꯧꯏꯖꯤꯅ ꯑꯩ ꯂꯥꯛꯀꯦꯗꯤ ꯑꯗꯨꯝ ꯍꯥꯏꯕ ꯁꯨꯂꯥꯛꯇꯤ ꯂꯥꯛꯇꯕ ꯑꯗꯣ
ꯑꯥ
ꯑꯗ ꯄꯩꯁꯥꯁꯤꯁꯨ ꯑꯃꯨꯛ ꯈꯥꯏꯔꯝꯗꯣꯏꯅꯦꯕ ꯈꯥꯏꯗꯤ ꯈꯥꯏꯔꯛꯇꯣꯏꯅꯦꯕ ꯃꯥꯅ ꯇꯧꯔꯤꯁꯦ ꯁꯨꯂꯥꯛꯁꯨ ꯂꯥꯛ ꯑꯣꯏꯗꯣꯏꯅꯦꯕ ꯑꯗꯨꯒ ꯑꯃꯨꯛ ꯂꯥꯛꯌ‌ꯦ ꯂꯥꯛꯄ ꯅꯨꯃꯤꯠꯁꯤꯗ ꯃꯥꯅ ꯈꯥꯏꯈꯤꯕ ꯄꯨꯂꯞꯁꯦ ꯀ‌ꯣ
ꯂꯣꯏ ꯐꯨꯒꯠꯄꯤꯅꯦꯕ ꯑꯩꯈꯣꯏ ꯑꯩ ꯑꯩ ꯑꯩ ꯑꯗꯨ ꯇꯧꯒꯜꯂꯦ
ꯑꯣ
ꯍꯥ
ꯑꯗꯨꯁꯨ ꯑꯗꯨꯁꯨ ꯀꯥꯟꯅꯕ ꯃꯈꯜ ꯑꯃꯅꯤ
ꯃꯥꯟꯅ‌ꯦ ꯅꯣꯡꯃ ꯈꯛꯇꯪ ꯆꯠꯄꯗ ꯂꯣꯏ ꯐꯨꯒꯠꯄꯗꯣ
ꯇꯧꯗ ꯌꯥꯗ‌ꯦ ꯇꯧꯗ ꯌꯥꯗ‌ꯦ ꯑꯗꯨꯏꯗ‌ꯣ
ꯅꯠꯇ‌ꯦꯕ ꯕꯦꯂꯦꯟꯁ ꯍꯥꯏꯕ ꯑꯃ ꯊꯝꯗ꯭ꯔꯒꯗꯤ
ꯃꯥꯟꯅꯦ ꯃꯥꯟꯅꯦ ꯃꯥꯟꯅꯦ ꯑꯗꯨꯃꯛꯅꯤ ꯆꯥꯟꯅꯗ꯭ꯔꯦꯕ ꯅꯠꯇ꯭ꯔꯥ ꯑꯗꯨꯗꯗꯤ
ꯆꯥꯅꯗꯦ ꯑꯗꯨ ꯅꯠꯇ꯭ꯔꯒꯗꯤ ꯃꯉꯣꯟꯗꯁꯨ ꯌꯥꯔꯛꯑꯣꯏꯕ ꯑꯁ ꯆꯔꯥꯒꯤ ꯍꯦꯜꯂ ꯂꯥꯛꯏꯅꯤ ꯃꯥꯗꯤ ꯉꯔꯥꯡꯗꯩ ꯆꯔꯥ ꯍꯦꯜꯂꯛꯏꯅꯤ
ꯑꯩ ꯑꯩꯁꯨꯅꯦ ꯑꯩꯁꯨ ꯇꯧꯌ‌ꯦ ꯆꯔꯥꯗꯣ ꯍꯦꯛꯇ ꯍꯦꯜꯂꯒ ꯆꯠꯂ‌ꯦ ꯆꯥꯛ ꯆꯥꯅꯗꯣꯏ ꯂꯩꯔꯗꯤ
ꯑꯣ ꯑꯗꯨꯃꯥꯏꯅ ꯇꯧꯕꯗꯣ ꯈꯔꯁꯨ ꯆꯟꯕꯖꯥꯠꯅꯤ
ꯑꯧ
ꯑꯗꯨꯗ ꯍꯦꯟꯗ‌ꯣꯛꯇꯅ ꯑꯥ ꯑꯗꯨꯗ ꯍꯦꯟꯗꯣꯛꯇꯅ ꯄꯨꯛ ꯊꯟꯗꯦ ꯍꯣꯔꯦꯟ ꯁꯨꯝ ꯆꯥ ꯂꯩꯕꯗꯤ ꯇꯜꯂꯦꯅ ꯇꯤꯐꯤꯟ ꯄꯨꯔꯒ ꯑꯃꯨꯛ ꯂꯥꯛꯏꯅꯤꯗꯣ ꯍꯣꯔꯦꯟ ꯁꯨꯝ ꯆꯥ ꯃꯌꯥꯝ ꯇꯣꯛꯅꯔꯒ ꯏꯊꯟ ꯁꯨꯝ ꯆꯥ ꯂꯩꯕꯗꯤ ꯇꯜꯂꯦꯅ ꯍ‌ꯣꯏ ꯌꯨꯝ ꯆꯥꯖꯔꯨꯒꯦꯅ ꯇꯤꯐꯤꯟ ꯄꯨꯔꯒꯁꯨ ꯑꯃꯨꯛ ꯂꯥꯛ
ꯑ ꯇꯤꯐꯤꯟꯁꯨ ꯄꯨꯔ ꯑꯃꯨꯛ ꯂꯥꯛꯏꯅꯤꯗ‌ꯣ ꯃꯌꯥꯝ ꯃꯌꯥꯝ ꯇ‌ꯣꯛꯅꯔꯒꯁꯨ ꯑꯩ ꯑꯗꯨꯝ ꯆꯥ ꯂꯩꯕꯗꯤ ꯏꯀꯥꯏꯔꯦꯅ
ꯑ ꯑꯗꯨꯝ ꯌꯨꯝ ꯄꯨꯔ ꯆꯥꯖꯔꯒꯦꯅ ꯐꯖꯩꯅꯦ
ꯃꯈꯟ ꯃꯈꯟꯅꯤꯗ ꯇꯧꯔꯤꯁꯦ
ꯍꯣꯏ ꯀꯨꯏꯅꯕꯨ ꯄꯨꯟꯁꯤꯔꯛꯑꯗꯤ ꯃꯈꯟ ꯃꯊꯦꯜ ꯊꯦꯡꯅꯩꯌ‌ꯦꯗꯨꯅꯤ
ꯑꯥ ꯑꯗꯣ ꯑꯩꯁꯨ ꯅꯣꯂꯦꯖꯇꯤ ꯌꯥꯝ ꯐꯪꯉꯤ ꯃꯣꯏꯗꯒꯤ ꯂꯧꯁꯤꯡꯁꯦ ꯌꯥꯝ ꯐꯪꯉꯦ
ꯃꯥꯅꯦ ꯃꯥꯅꯦ
ꯑꯗꯨꯗꯤ ꯑꯃꯨꯛ ꯊꯝꯃꯒꯦ ꯅꯨꯡꯗꯥꯡꯁ‌ꯦ ꯊꯦꯡꯖꯤꯜꯂꯛꯑꯦ
ꯑꯧ ꯑꯧ ꯑꯧ